ꯇꯥꯏ ꯇꯥꯏ
ꯑꯣ ꯇꯥꯥꯔꯦ ꯇꯥꯔꯦ ꯅꯦ
ꯃꯌꯦꯛ ꯁꯦꯡꯕ꯭ꯔꯣ ꯇꯥꯏ ꯇꯥꯏ ꯇꯥꯏ ꯇꯥꯏ ꯃꯌꯦꯛꯀ ꯑꯩ ꯍꯣꯟꯖꯦꯜ ꯀꯟꯕ꯭ꯔꯕ
ꯑꯣ ꯈꯔ ꯀꯟꯕ ꯃꯥꯜꯂꯦ
ꯃꯌꯦꯛ ꯁꯦꯡꯗꯕ꯭ꯔꯥ ꯍꯥꯏꯕ ꯈꯣꯟꯖꯦꯜꯁꯦ
ꯃꯌꯦꯛ ꯁꯦꯡꯉꯤꯗꯣ
ꯎꯝ ꯀꯩꯗꯧꯔꯝꯃꯤꯅꯣ
ꯁꯨꯝ ꯍꯤꯞꯄꯝꯕꯅꯦ ꯀꯩꯅꯣ ꯇꯧꯕꯒ
ꯍꯥꯥ
ꯏꯚꯤꯅꯤꯡꯒꯤ ꯏꯁ꯭ꯅꯦꯛ ꯑꯝꯇ ꯆꯥꯗꯧꯔꯕ꯭ꯔꯣ
ꯆꯥꯗ꯭ꯔꯗ ꯕꯗꯔ ꯂꯧꯕꯨꯛꯇ ꯂꯩꯔꯤꯕꯣ
ꯀꯩ ꯍꯥꯏ ꯑꯃ ꯅꯣꯏ ꯐꯍꯒꯦ ꯌꯧꯔꯕꯕ
ꯂꯧꯁꯦ ꯈꯥꯎꯒꯩꯗꯣ ꯇꯧꯗꯣꯏꯅꯦꯕ ꯈꯥꯎꯔꯒ ꯌꯩꯕꯤ ꯃꯦꯆꯤꯟꯗꯣ
ꯑꯥ ꯑꯗꯨꯗ ꯄꯨꯟꯅ ꯚꯏ ꯂꯨꯄꯥ ꯀꯌꯥꯃꯨꯛ ꯆꯪꯒꯦ ꯑꯗꯨ ꯃꯤ ꯁꯤꯗ
ꯉꯍꯟ ꯍꯥꯏꯅꯕꯗ ꯑꯩꯈꯣꯏꯅ ꯑꯃꯅ ꯍꯥꯏꯔꯝꯕꯗ ꯂꯤꯁꯤꯡ ꯇꯔꯦꯠ ꯆꯥꯝꯃꯉꯥ ꯍꯥꯏꯕ꯭ꯔꯥ ꯇꯔꯦꯠ ꯍꯥꯏꯕ꯭ꯔꯥ ꯇꯔꯦꯠ ꯆꯥꯝꯃꯉꯥꯥ ꯑꯗꯨꯃꯥꯏꯅ ꯍꯥꯏꯕ ꯃꯥꯜꯂꯦ
ꯑꯣ ꯑꯗꯨꯅ ꯍꯦꯟꯅ ꯁꯃ ꯁꯝꯕ꯭ꯔꯕ ꯄꯩꯁꯥꯁꯦ
ꯁꯝꯕꯨꯗꯤ ꯁꯝꯗꯣꯏꯕ ꯑꯗꯩ ꯃꯤꯅ ꯈꯥꯎꯔꯒꯗꯤ ꯈꯨꯂꯪ ꯍꯥꯏꯕ ꯑꯃ ꯗꯔꯀꯥꯔ ꯂꯩꯗꯅ
ꯑꯥ
ꯑꯩꯈꯣꯏ ꯃꯥꯏ ꯈꯨꯂꯪꯕꯨꯗꯤ ꯆꯠꯂꯦ ꯑꯗꯣ ꯑꯩꯈꯣꯏ ꯁꯤꯗꯩꯁꯤꯗ ꯑꯃꯨꯛ ꯃꯇꯝꯁꯦ ꯉꯥꯏꯊꯣꯛ ꯉꯥꯏꯁꯤꯟꯁꯦ ꯐꯔꯛ ꯇꯥꯗꯣꯔꯕ ꯍꯥꯏꯗꯤ ꯃꯤꯁꯦ ꯑꯩꯈꯣꯏ ꯑꯩꯈꯣꯏ ꯁ꯭ꯋꯥꯏꯗ ꯂꯧ ꯊꯥꯕꯩ ꯂꯣꯏ ꯇꯧꯅꯔꯦꯕ ꯑꯃꯨꯛ
ꯎꯝ
ꯑꯗꯨꯅ ꯉꯥꯏ ꯑꯃꯨꯛ ꯉꯥꯏ ꯂꯩꯔꯒꯗꯤ ꯃꯤꯒꯤ ꯂꯧ ꯈꯥꯎꯕ ꯃꯤꯒꯤ ꯂꯧ ꯇ꯭ꯔꯦꯛꯇꯔ ꯊꯧꯖꯤꯟꯕ ꯈꯣꯠꯄꯗ ꯌꯥꯝ ꯅꯨꯡꯉꯥꯏꯔꯣꯏꯗꯕ ꯑꯗꯨꯒꯤ ꯌꯩꯅꯔꯣꯅ ꯂꯣꯏ ꯍꯥꯏꯅꯔꯛꯄꯗ ꯑꯩꯈꯣꯏ ꯑꯅꯤꯗ ꯉꯥꯏꯔꯦꯕ ꯌꯩꯗꯨꯁꯦ
ꯎꯝ
ꯃꯤ ꯑꯃꯒ ꯑꯩꯈꯣꯏ ꯃꯥ ꯑꯃ ꯑꯃꯒ ꯑꯩꯈꯣꯏꯒ
ꯑꯣ ꯕ꯭ꯔꯣ ꯑꯗꯨꯗꯤ ꯍꯧꯖꯤꯛ ꯐꯥꯎꯁꯤ ꯀꯩꯅꯣ ꯀꯩꯅꯣ ꯇꯧꯗ꯭ꯔꯤꯅꯦ ꯑꯃ ꯅꯣꯏ ꯍꯨꯟꯅꯗ꯭ꯔꯤꯕꯣꯕ ꯀꯩꯅꯣ ꯂꯧ
ꯍꯨꯟꯅꯗ꯭ꯔꯤ ꯃꯣꯏ ꯀꯩꯅꯣ ꯊꯥꯕ ꯀꯥꯡꯕꯨꯗꯤ ꯈꯔ ꯌꯥꯎꯔ ꯃꯥꯂꯦ ꯑꯩꯈꯣꯏꯒꯤ ꯐꯧ ꯃꯆꯥ ꯊꯥꯕꯗꯣ
ꯎꯝ
ꯑꯗꯨꯝꯕ ꯈꯔ ꯈꯔ ꯌꯥꯎꯕ ꯃꯥꯜꯂꯦ ꯑꯗꯨꯗ ꯑꯌꯥꯝꯕꯅ ꯍꯧꯖꯤꯛꯁꯦ ꯇ꯭ꯔꯦꯛꯇꯔ ꯂꯣꯏ ꯈꯣꯏꯅꯔꯤ ꯍꯥꯏꯇꯥꯔꯦ
ꯎꯝ
ꯅꯣꯏꯒꯤ ꯀꯩꯅꯣꯒꯤ ꯂꯧꯗꯤ ꯀꯃꯥꯏꯅ ꯇꯧꯔꯕ ꯁꯣꯝꯒꯤ ꯂꯧꯗꯤꯦ
ꯁꯣꯝꯒꯤ ꯑꯗꯣ ꯃꯣꯏ ꯃꯣꯏꯁꯨ ꯑꯅꯤ ꯎꯕꯅꯦꯗꯣ
ꯅꯣꯏꯅ ꯃꯣꯏ ꯃꯣꯏ ꯑꯗꯨꯝ ꯎꯍꯜꯂꯤꯔꯕ
ꯑꯥ
ꯃꯣꯏꯁꯦ ꯑꯅꯤ ꯆꯥꯕꯤ ꯇꯧꯋꯦꯕ
ꯑꯥ
ꯑꯩ ꯆꯥꯕꯤ ꯇꯧꯕꯁꯦ ꯑꯗꯨꯁꯨ ꯅꯣꯏ ꯂꯧꯕ꯭ꯔꯣ
ꯂꯧꯗꯦ ꯑꯃꯈꯛꯇꯅꯦ ꯑꯃꯈꯛꯄꯨ ꯄꯤꯔꯛꯄꯩ ꯄꯤꯔꯛꯇꯕꯩ ꯇꯧ ꯀꯥꯏꯅ
ꯀꯩꯅꯣ ꯄꯤꯔꯛꯑꯣꯣꯏ ꯄꯤꯔꯛꯇꯧꯕꯩ ꯇꯧꯋꯦꯗꯤ
ꯑꯁ ꯆꯠꯂ ꯑꯗꯨꯝ ꯐꯧ ꯊꯣꯛꯇꯦꯅꯦ ꯄꯤꯔꯧ ꯌꯥꯗꯦꯗ
ꯑꯗꯨꯒꯤꯁꯨ ꯃꯔꯔꯤ ꯌꯦꯠꯅꯈꯤꯕ꯭ꯔꯣ
ꯑ ꯃꯃꯥꯡꯒꯤ ꯑꯃꯁꯨ ꯀꯩꯅꯣ ꯇꯧꯈꯤꯗ꯭ꯔ ꯃꯃꯥꯡꯒꯤ ꯑꯃ ꯏꯆꯥꯎ ꯊꯣꯛꯄꯗꯨꯕꯨꯗꯤ ꯑꯗꯨꯕꯨꯗꯤ ꯐꯧ ꯕꯣꯔꯥ ꯑꯅꯤꯈꯛ ꯄꯤꯔꯛꯈꯤꯕꯅꯦꯕꯀꯣ
ꯑꯥ
ꯑꯗꯨ ꯑꯍꯣꯏ ꯑꯗꯨ ꯏꯆꯥꯎ ꯊꯣꯛꯄꯗꯨꯕꯨꯗꯤ ꯃꯌꯥꯝꯒꯤ ꯀꯩꯅꯣꯅꯤꯅ ꯐꯔꯦ ꯑꯗꯨꯒ ꯑꯗꯨꯅ ꯅ ꯇꯕꯗ ꯊꯣꯛ ꯊꯣꯛꯅ ꯀꯩꯅꯣ ꯇꯧꯛꯇꯕꯩ ꯈꯪꯗꯦꯉꯣ ꯑꯩꯈꯣꯏ ꯂꯧꯒꯗꯕ ꯃꯣꯏ ꯕꯟꯗꯣꯛ ꯊꯟꯗꯣꯛ ꯂꯩꯔꯝꯗꯅꯕ
ꯑꯣ ꯕꯟꯗꯣꯞꯇ ꯃꯊꯥꯡ ꯃꯊꯥꯡ ꯇꯧꯔ ꯂꯩꯔꯝꯃꯦꯕ
ꯑꯥ
ꯑꯗꯨꯗꯤ ꯄꯤꯔꯛꯄ꯭ꯔꯣ
ꯍꯟꯗꯛꯄꯨꯗꯤ ꯄꯤꯔꯛꯑꯦ ꯃꯃꯥꯡꯒꯤ ꯄꯤꯔꯛꯑꯦ ꯑꯗꯣ ꯍꯟꯗꯛꯀꯤ ꯍꯟꯗꯛꯀꯤꯗꯤ ꯎꯗ꯭ꯔꯤꯗꯅ
ꯑ ꯁꯪꯉꯝꯗ ꯀꯌꯥ ꯀꯌꯥ ꯂꯣꯏꯅꯣ
ꯍꯧꯕ ꯇꯔꯨꯛ ꯂꯣ
ꯐꯕꯣ ꯇꯔꯨ ꯐꯕ ꯐꯕꯣ ꯇꯔꯨꯛ ꯂꯣꯏꯌꯦꯦꯕꯀꯣ
ꯎꯝ
ꯅꯣꯏ ꯑꯗꯨ ꯆꯥꯛꯄꯣꯅꯕ꯭ꯔꯣ ꯆꯍꯤꯃ
ꯄꯨꯟꯅꯦ
ꯁꯪꯉꯝ ꯑꯅꯤꯒꯤꯔꯕ ꯊꯥꯔꯛꯏꯁꯦ ꯁꯨꯝ ꯑꯍꯨꯝ ꯃꯈꯥꯏ ꯑꯗꯨ ꯄꯤꯔꯛꯇꯕ ꯆꯍꯤꯗꯨꯗꯤ ꯀꯃꯥꯏꯅ ꯇꯧꯕ
ꯕ꯭ꯔꯣ ꯑꯃꯨꯛꯅ ꯆꯍꯤ ꯐꯅꯌꯥꯝ ꯑꯗꯨꯝ ꯆꯥꯅꯩꯗ
ꯑꯣ ꯑꯗ ꯃꯤ ꯌꯥꯝꯗꯕꯅꯤꯅ ꯀꯨꯏꯟ ꯆꯠꯂꯦꯕ
ꯃꯤ ꯌꯥꯗꯕꯅꯤꯅ ꯅꯣꯏ ꯕ꯭ꯔꯣ ꯁꯪꯝ ꯀꯌꯥ ꯂꯧ ꯁꯪꯉꯝ ꯀꯌꯥ ꯑꯣꯏꯏꯅꯣ
ꯑꯩꯈꯣꯏꯒꯤ ꯇꯁꯦꯡꯅ ꯂꯩꯔꯤꯁꯦ ꯁꯪꯉꯝ ꯑꯃꯗꯤ ꯑꯗꯨꯝ ꯎꯔꯦꯕꯀꯣ
ꯎꯝ
ꯁꯪꯉꯝꯁꯤꯁꯨ ꯁꯪꯉꯝ ꯑꯃ ꯍꯥꯏꯕ ꯋꯥꯅꯤ ꯀꯣꯝ ꯂꯩꯈꯤꯕ ꯈꯣꯠꯈꯤꯕ ꯁꯪꯉꯝꯕꯨꯗꯤ ꯆꯥꯎꯔꯒ ꯀꯣꯝ ꯂꯩꯕ ꯈꯣꯠꯄꯁꯤꯅ ꯈꯔ ꯃꯥꯡꯈ꯭ꯔꯦꯕ ꯖꯒꯥꯗꯣ
ꯍꯥ
ꯑꯗꯨꯒ ꯐꯖꯅ ꯎꯔꯤ ꯑꯗꯨꯃ ꯐꯖꯉꯝ ꯑꯗꯨꯒꯤ ꯁꯪꯉꯝ ꯃꯆꯥ ꯑꯗꯨꯝ ꯐꯖꯅ ꯎꯔꯦ ꯑꯗꯨꯒ ꯑꯇꯣꯞꯄ ꯕꯟꯗꯣꯞ ꯂꯧꯕ ꯆꯍꯤ ꯈꯨꯗꯤꯡꯒꯤ ꯁꯪꯉꯝ ꯑꯃꯗꯤ ꯕꯟꯗꯣꯞ ꯂꯧꯋꯦꯕꯀꯣ
ꯎꯝ
ꯅꯠꯇ꯭ꯔꯒꯅ ꯑꯩꯈꯣꯏ ꯏꯃꯅꯣꯏꯒꯤ ꯍꯟꯗꯛ ꯆꯥꯕꯤꯒꯤꯗ ꯑꯩꯈꯣꯏ ꯃꯃꯟ ꯅꯣꯏꯒꯤ ꯑꯃ ꯎꯕ ꯍꯥꯏꯇꯥꯔꯦ
ꯑꯥ
ꯁꯪ ꯑꯃ ꯎꯕꯅꯤ ꯁꯨꯃꯥꯏ ꯆꯍꯤ ꯈꯨꯗꯤꯡꯒꯤ ꯕꯟꯗꯣꯞ ꯑꯃꯗꯤ ꯑꯗꯨꯝ ꯂꯧꯔꯦ ꯁꯪꯝꯃ
ꯎꯝ
ꯑꯗꯨꯃꯥꯏꯅ ꯎꯔꯦ
ꯑꯠ ꯑꯠ ꯑꯗꯣ ꯐꯧ ꯀꯩꯅꯣ ꯀꯌꯥꯃꯨꯛ ꯊꯣꯛꯀꯦꯕ
ꯀꯔꯤ
ꯑꯕꯣꯠ ꯀꯌꯥꯃꯨꯛ ꯊꯣꯛꯀꯦꯕ
ꯑꯣꯕꯣꯠꯁꯦ ꯑꯩ ꯆꯞꯆꯥꯥ ꯑꯩꯈꯣꯏ ꯌꯥꯝꯗꯤ ꯊꯣꯛꯇꯦꯗ ꯐꯧꯧꯕꯣꯠ ꯍꯥꯏꯁꯦ ꯂꯤꯃꯟ ꯕꯣꯔꯥꯗꯗꯤ ꯂꯤꯃꯟ ꯕꯣꯔꯥꯗꯤ ꯐꯧꯕꯣꯠ ꯆꯤꯡꯉꯝꯃꯣꯏꯅꯤꯀꯣ
ꯍꯧꯕꯣꯏꯗꯤ ꯁꯪꯕꯥꯏ ꯑꯃ ꯁꯪꯕꯥꯏ ꯑꯅꯤ
ꯅꯨꯡꯕꯥꯏ ꯑꯅꯤ ꯑꯩ ꯑꯗꯨꯅꯤ ꯍꯦꯞꯅ ꯉꯥꯎꯔꯦꯅꯦ
ꯁꯪꯕꯥꯏ ꯑꯣꯟꯕꯒꯁ ꯅꯍ ꯑꯩꯅ ꯍꯩꯕꯗꯨ ꯁꯣꯏꯈꯤꯕꯩ ꯃꯨꯟꯅ ꯌꯦꯡꯉꯛꯇꯅ ꯕ ꯕꯠ ꯌꯥꯝ ꯆꯟꯗꯅꯕ ꯀꯣꯩꯔ ꯅꯤꯡꯁꯜꯂ ꯍꯩꯕ ꯌꯥꯗꯦꯕ ꯖꯣꯔ ꯆꯥꯎꯔꯛꯄ ꯑꯅ ꯐꯩ ꯍꯔ ꯋꯥꯅ ꯕꯛ ꯕꯛ ꯈꯦꯠꯊꯗꯣꯏꯅꯦꯕ ꯐꯨꯃꯛꯇ ꯂꯩꯗꯣ ꯈꯪꯕ꯭ꯔꯣ ꯁꯪꯕꯥꯏꯗꯣ
ꯑꯥ
ꯑꯗꯣ ꯑꯗꯨ ꯑꯅꯤꯅ ꯐꯧꯕꯔꯃ
ꯎꯝ ꯑꯗꯨ ꯕꯣꯔꯥ ꯂꯤꯃꯟ ꯕꯣꯔꯥꯗꯨꯗꯤ ꯊꯟꯕ꯭ꯔꯣ ꯑꯗꯨꯃꯥꯅ
ꯂꯤꯃꯟ ꯍꯥꯏꯖꯦ ꯀꯩꯅꯣ
ꯂꯤꯃꯣꯟ ꯕꯣꯔꯥ ꯍꯥꯏꯗꯤ ꯕꯣꯔꯥ ꯀꯩꯅꯣꯗꯣ ꯈꯪꯗ꯭ꯔꯣ ꯂꯤꯃꯣꯟ ꯈꯪꯗ꯭ꯔꯣ ꯖꯨꯠ ꯖꯨꯠꯇꯣ
ꯐꯨꯠꯇꯜꯂꯤ ꯕꯣꯔꯥꯗꫭ ꯅꯠꯇ꯭ꯔꯣ
ꯋꯥꯏꯅꯨꯁꯤꯂꯤ ꯕꯣꯔꯥ ꯍꯥꯏꯔꯣꯅꯦ ꯍꯣꯏ ꯍꯣꯏ
ꯑꯗꯨꯒꯤ ꯃꯆꯥꯗꯣ
ꯑꯥ
ꯑꯗꯨ ꯄꯤꯛ ꯊꯟꯗꯦ ꯈꯇꯪ ꯊꯥꯡꯀꯣꯛ ꯊꯥꯡꯀꯣꯛ ꯇꯧ
ꯑꯣ
ꯍꯪꯕꯥꯏ ꯑꯃ
ꯑꯗꯨꯝꯕ
ꯄꯤꯛ ꯊꯟ ꯄꯥꯊꯣꯛꯀꯩ ꯇꯧꯕꯗꯣ ꯑꯗꯨꯃꯥꯏ ꯇꯧ ꯊꯟꯗꯦꯕ ꯄꯤꯛ ꯊꯟ ꯄꯥꯊꯣꯛꯄꯗꯨꯅ ꯃꯣꯟ ꯑꯃ ꯃꯣꯟ ꯑꯃꯁꯤꯗ ꯇꯤꯟ ꯃꯉꯥꯃꯨꯛ ꯀꯤ ꯆꯥꯡ ꯆꯟꯕꯅꯦꯕꯀꯣ ꯑꯗꯣ ꯁꯪꯕꯥꯏ ꯑꯃ ꯍꯥꯏꯁꯤꯅ ꯇꯤꯟ ꯃꯔꯤꯃꯨꯛꯀꯤ ꯆꯥꯡ ꯆꯟꯕꯅꯦꯕ
ꯑꯩꯈꯣꯏꯒꯤ ꯌꯥꯝ ꯌꯥꯝꯗꯤ ꯊꯣꯛꯇꯦꯗ ꯑꯗꯨꯝ ꯆꯥꯡ ꯆꯥꯡ ꯑꯃꯗꯕꯨꯗꯤ ꯊꯣꯛꯑꯦ ꯑꯗꯨ ꯌꯥꯝ ꯊꯣꯛꯄꯗꯤ ꯑꯣꯏꯗꯦ
ꯕꯥꯏ ꯅꫭꯏꯗꯤ ꯑꯗꯨꯝ ꯆꯦꯡ ꯁꯨꯄꯔ ꯐꯥꯏꯟ ꯌꯥꯜ ꯆꯥꯕꯔ ꯌꯥꯗꯕꯤ ꯆꯥꯕꯔ
ꯁꯨꯄꯔ ꯐꯥꯏꯟ ꯌꯥꯜꯂꯦ ꯅꯣꯏ ꯑꯗꯨꯒꯤ ꯀꯩꯅꯣꯒꯤ ꯏꯁꯀꯤꯝꯗ ꯆꯦꯡꯒꯤ ꯏꯁꯀꯤꯝꯗ ꯂꯥꯛꯄ꯭ꯔꯣ ꯅꯣꯏꯔꯣꯝꯗ
ꯑꯦ ꯆꯤꯡꯒꯤꯗꯤ ꯑꯗꯨꯝ ꯐꯪꯗꯤ ꯐꯪꯒꯅꯤ ꯀꯩꯅꯣ
ꯑꫭ ꯀꯩꯅꯦ ꯑꯗꯨꯒꯤ ꯆꯦꯡ ꯅꯣꯏ ꯊꯥ ꯑꯝꯇ ꯀꯌꯥ ꯀꯌꯥ ꯐꯪꯒꯦ
ꯊꯥ ꯑꯃꯗ ꯀꯌꯥꯅꯣ ꯐꯪꯕꯗꯣ ꯀꯦꯖꯤ ꯃꯤ ꯑꯃꯒꯤ ꯀꯌꯥꯅꯣ ꯐꯪꯕ ꯑꯩ ꯀꯥꯎꯈꯔꯦ ꯆꯞ ꯆꯥꯕ ꯅꯣꯏꯒ ꯆꯞ ꯃꯥꯟꯅꯕ ꯐꯪꯉꯤꯅꯤ ꯀꯩꯅꯣꯕꯣ ꯑꯗꯨꯗꯤ
ꯃꯤꯡꯒꯤ ꯀꯦꯖꯤ ꯃꯔꯤ ꯃꯉꯥ ꯐꯪꯕꯅꯤ ꯊꯥꯗꯥ
ꯎꯝ ꯄꯩꯁꯥ ꯀꯩꯝ ꯄꯤꯗꯕꯤꯅꯤꯀꯣ
ꯄꯩꯁꯥ ꯂꯨꯄꯥ ꯈꯪꯗꯦ ꯈꯔ ꯍꯣꯡ ꯄꯤꯕꯁꯨ ꯑꯃꯨꯛ ꯌꯥꯎꯔꯦ ꯑꯗꯨ ꯄꯤꯗꯕꯁꯨ ꯑꯃꯨꯛ ꯌꯥꯎꯔꯦ
ꯎꯝ ꯑꯗꯨꯁꯨ ꯏꯟꯗꯤꯌꯥ ꯏꯟꯗꯤꯌꯥ ꯄꯨꯝꯕ ꯅꯠꯇ꯭ꯔꯒ ꯂꯥꯏꯔꯕ ꯖꯒꯥ ꯉꯥꯛꯇ ꯌꯦꯟꯕ ꯑꯣꯏꯗꯣꯏ ꯅꯠꯇ꯭ꯔꯒ ꯏꯟꯗꯤꯌꯥ ꯄꯨꯝꯕ ꯌꯦꯟ ꯖꯠꯂꯣ ꯂꯥꯏꯔꯕ ꯈꯛꯇ ꯑꯣꯏꯗꯣꯏ ꯅꯠꯇ꯭ꯔꯣ
ꯂꯩꯊꯥꯠ ꯄꯩꯁꯥ ꯊꯕꯛ ꯇꯧꯕ ꯀꯩꯀꯥꯗꯤ ꯌꯥꯔꯝꯃꯣꯏ
ꯑꯣ ꯊꯕꯩ ꯏꯈꯥꯡ ꯍꯣꯏꯅꯦ ꯕꯤ ꯄꯤ ꯑꯦꯜ ꯕꯤ ꯄꯤ ꯑꯦꯜ ꯍꯥꯏꯇꯥꯔꯦꯅꯦ
ꯍꯣꯏ ꯑꯗꯨꯒꯨꯝꯕꯩ ꯀꯥꯔꯠ ꯄꯥꯏꯗ꯭ꯔꯃꯛꯁꯨ ꯊꯕꯛ ꯇꯧꯗ꯭ꯔꯗꯤ ꯂꯣꯏ ꯌꯥꯀꯩꯅ ꯇꯧ ꯃꯥꯜꯂꯦ ꯒꯣꯃꯦꯟ ꯖꯣꯕ ꯐꯪꯗ꯭ꯔꯒꯗꯤ ꯍꯟꯗꯛ ꯆꯍꯤ ꯌꯥꯗꯣ ꯃꯥꯟꯗꯦꯁ
ꯑꯗꯣ ꯅꯪ ꯃꯊꯪ ꯆꯍꯤꯗꯤ ꯅꯪꯒꯤ ꯂꯤꯁ ꯀꯛꯈꯤꯗꯧ ꯃꯥꯜꯂꯦ ꯅꯣꯏ ꯃꯃꯥ ꯃꯃꯤꯒ ꯗꯦꯗꯤꯒ ꯈꯛꯇ ꯐꯪꯗꯧ ꯃꯥꯜꯂꯦ
ꯑꯩ ꯑꯍꯅꯦ ꯁꯥꯏ ꯁꯦꯞ ꯑꯣꯏꯗꯣꯔꯃꯤꯅ
ꯑꯦ ꯕꯗ꯭ꯔ ꯀꯩꯅꯣꯗꯣ ꯗꯥ ꯕꯤꯗꯤꯌꯆꯥꯟꯗꫭ ꯉꯥꯍꯟ ꯊꯦꯡꯅꯩ ꯃꯥꯗꯤ ꯃꯥꯂꯣꯝꯒꯤ ꯏꯌꯔ ꯄꯣꯏꯠꯀꯤꯗꯣ ꯑꯗꯨ ꯇꯥꯏ ꯅꯨꯡꯉꯥꯏ ꯍꯥꯏꯕ ꯑꯗꯨꯗ ꯇꯥꯏ ꯍꯥꯏꯕ
ꯑꯗꯨꯗ ꯇꯥꯔꯗꯤ ꯅꯨꯡꯉꯥꯏꯅꯤ ꯇꯧꯕ
ꯃꯣꯏ ꯃꯅꯤꯄꯨꯔꯗ ꯑꯗꯨꯝ ꯇꯥꯅꯤ ꯍꯥꯏꯕ꯭ꯔꯥ ꯀꯃ ꯍꯥꯏꯅꯦ
ꯃꯅꯤꯄꯨꯔꯗꯗꯤ ꯑꯗꯨꯝ ꯇꯥꯅꯩ ꯑꯗꯣ ꯆꯤꯡꯅꯨꯡ ꯃꯅꯨꯡꯗ ꯇꯥꯔꯗꯤ ꯈꯔ ꯋꯥꯏꯗꯅ ꯃꯇꯤꯌꯦ ꯃꯣꯏꯒꯤ ꯃꯣꯏꯒꯤ ꯊꯕꯛꯁꯤꯗꯤ ꯃꯅꯤꯄꯨꯔ ꯃꯅꯨꯡꯒꯤ ꯊꯕꯛꯅꯦꯕ
ꯑꯣ ꯕꯗ꯭ꯔ ꯂꯥꯏꯔꯤꯛ ꯂꯩꯁꯨꯗꯤ ꯄꯥꯗ ꯀꯨꯏꯔꯦꯅꯦꯀꯣ
ꯄꯥꯗ ꯀꯨꯏꯔꯦ ꯂꯝꯖꯦꯟ ꯑꯩꯁꯨ ꯍꯧꯖꯤꯛ ꯀꯩꯅꯣ ꯇꯧꯔ ꯂꯝꯖꯦꯟ ꯆꯦꯜꯂꯨꯗꯅꯤ ꯄꯨꯡ ꯃꯉꯥ ꯁꯥꯏꯗꯒꯤ
ꯅꯣꯏ ꯎꯐꯨꯜ ꯊꯥꯡꯕ ꯂꯝꯕꯤꯗꯣ ꯑꯗꯨ ꯆꯦꯜꯂꯤꯕ꯭ꯔꯣ
ꯏꯁꯄꯥꯉ ꯀ꯭ꯂꯤꯟ ꯑꯣꯏꯕ ꯅꯨꯡꯁꯤꯠ ꯀ꯭ꯂꯤꯟ ꯑꯣꯏꯕ ꯂꯝꯗꯅꯤꯉꯣ ꯆꯦꯜꯂꯤꯁꯦ
ꯀꯛꯀꯗꯣꯝꯗ ꯀꯩꯅꯣ ꯆꯤꯡꯒꯤꯔꯣꯝ ꯆꯦꯜꯂꯕ ꯄꯥꯎꯈꯨꯜꯂꯣꯝꯗ
ꯆꯤꯡ ꯂꯣꯝꯗ
ꯑꯥ ꯑꯗꯨꯒꯤꯗ꫰ꯂꯝꯕꯤꯁꯦ ꯃꯤ ꯇꯣꯏ ꯆꯠꯅꯕ꯭ꯔꯣ ꯑꯗꯨꯝꯕꯅꯦ ꯅꯨꯡꯉꯥꯏꯅꯀꯣ
ꯅꯨꯡꯉꯥꯏ ꯆ ꯆꯤꯛꯁꯤꯦꯈꯕ ꯃꯤ ꯑꯗꯨꯝ ꯋꯥꯋꯥꯛꯀꯤꯡꯗꯤ ꯑꯗꯨꯝ ꯆꯠꯅꯩꯕꯀꯣ ꯋꯥꯋꯥꯛꯀꯤꯡ ꯉꯥꯏꯍꯥꯛ ꯆꯠꯄꯕꯨ ꯃꯤꯁꯨ ꯃꯐꯝꯗ ꯅꯨꯡꯉꯥꯏ ꯈꯪꯕꯅꯤꯅ ꯋꯥꯀꯤ ꯃꯌꯥꯝ ꯆꯠꯅꯩꯕ ꯑꯗꯨꯒ ꯒꯥꯔꯤ ꯀꯩꯀꯥ ꯊꯧꯕꯗꯣ ꯍꯟꯊꯩꯕ ꯃꯌꯥꯝ
ꯂꯝꯕꯤꯁꯦ ꯑꯗꯨꯝ ꯐꯍꯧꯗꯥꯏꯅꯦ
ꯐꯍꯈꯅꯤ ꯐꯩꯌꯦ ꯒꯥꯔꯤ ꯆꯪꯗꯕꯩꯅꯤ ꯂꯝꯕꯤ ꯐꯔꯤꯗꯣ
ꯎꯝ ꯑꯩꯈꯣꯏ ꯉꯍꯥꯟ ꯆꯠꯂꯨꯕꯗꯣ
ꯎꯝ ꯅꯪ ꯌꯥꯎꯕ꯭ꯔꯣ
ꯅꯍꯥꯟ ꯀꯩꯅꯣ ꯂꯣꯛꯇꯥꯛ ꯆꯠꯄꯒꯤꯗ꫰ꯑꯃꯥ ꯌꯥꯎꯔꯤꯗꯨꯗꯤ
ꯑꯗꯨꯅ ꯍꯣꯏ ꯑꯗꯨ ꯃꯇꯦꯛꯇ ꯅꯠꯇꯕꯤꯗ ꯑꯥꯁꯣ ꯃꯅꯨꯡꯗ ꯆꯪꯗꯣꯏꯅꯦ ꯅꯣꯏꯅꯤ ꯅꯍꯥꯟ ꯆꯪꯉꯨꯕꯗꯣ ꯑꯗꯣꯝꯒꯤ ꯂꯝꯕꯤꯗꯨꯗ ꯆꯪꯗꯣꯏꯅꯦꯕ
ꯑꯣ ꯑꯗꯨꯒꯤ ꯑꯣ ꯑꯗꯨꯒꯤ ꯑꯣꯏꯔꯣꯝꯗ ꯑꯗꯨꯝ ꯆꯠꯈꯤꯕꯗꯣ
ꯑꯥ
ꯑꯣ ꯑꯗꯨ ꯀꯩꯅꯣ ꯈꯨꯟꯇꯥꯏ ꯅꯠꯇ꯭ꯔꯣꯗꯣ
ꯎ ꯈꯨꯜꯅꯤ ꯃꯣꯏꯁ ꯈꯕꯝ ꯈꯨꯟ ꯑꯣꯏꯗꯣꯏꯅꯦꯕ ꯑꯗꯨꯗꯣ
ꯑꯥ
ꯐꯖꯕꯅꯤ ꯃꯅ ꯎꯒ ꯄꯔꯦꯡ ꯁꯥꯥ ꯍꯧꯔ ꯑꯗꯨꯗꯅ ꯑꯩꯅꯅꯨꯡꯛꯇꯤ ꯑꯩ ꯆꯦꯜꯂꯤꯁꯦ
ꯕꯔꯗꯣꯗꯥꯏꯗꯨꯕꯨ ꯇ꯭ꯔꯁ ꯏꯁꯨ ꯂꯩꯅꯗ꯭ꯔꯣ
ꯀꯩꯝ ꯂꯩꯇꯦ
ꯑꯣ ꯑꯣꯀꯦ ꯕꯔꯣꯊꯦꯔ
ꯄꯣꯏꯒꯤ ꯏꯁ꯭ꯇꯦꯟ ꯑꯣꯏꯅ ꯍꯤꯡꯏꯤ
ꯑꯥ ꯅꯣꯏ ꯅꯪ ꯅꯨꯡꯊꯤꯟ ꯇꯨꯝꯗ꯭ꯔꯦ ꯍꯥꯏꯁꯦ
ꯇꯨꯝꯗ꯭ꯔꯦ ꯍꯞꯄ ꯍꯤꯞꯄꯨꯗꯤ ꯍꯤꯞꯄꯤ ꯑꯗꯣ ꯃꯤꯒꯤ ꯀꯩꯅꯣꯒꯤ
ꯄꯩꯁꯥ ꯂꯩꯕ ꯎ ꯑꯩ ꯇꯨꯝꯃꯔꯣꯏꯕꯗ
ꯇꯨꯝꯃꯔꯣꯏ ꯉꯥꯏꯍꯥꯛ ꯂꯩꯔ ꯑꯗꯨꯝ ꯅꯝꯁ ꯆꯦꯟꯊꯣꯛꯑꯗꯣ
ꯂꯝꯖꯦꯜꯁꯦ ꯄꯨꯡ ꯀꯌꯥꯗ ꯊꯣꯛꯇꯣꯏꯅꯣ
ꯑꯣ ꯃꯉꯥ ꯁꯥꯏꯊꯣꯔ
ꯃꯉꯥꯗ ꯃꯉꯥꯗꯒꯤ ꯊꯣꯛꯑꯒ ꯀꯌꯥꯗ ꯂꯩꯏꯅꯣ
ꯍꯥꯥ
ꯄꯨꯡ ꯀꯌꯥꯦ
ꯃꯉꯥ ꯑꯊ ꯄꯨꯡ ꯇꯔꯨꯛ ꯃꯈꯥꯏ ꯇꯔꯦꯠ ꯁ꯭ꯋꯥꯏꯗ ꯍꯜꯂꯛꯏꯒꯩꯅꯣ
ꯇꯣꯟꯗ ꯑ ꯌꯥꯝꯅ ꯇꯣꯟ ꯇꯥꯔꯦ
ꯑꯩꯅ ꯆꯦꯜꯂꯤ ꯔꯥꯎꯟꯗꯨ ꯆꯦꯟꯕꯗ ꯑꯗꯨꯝ ꯍ ꯀꯟꯅ ꯆꯦꯜꯠꯂꯒꯅ ꯊꯥꯔꯇꯤ ꯐꯥꯏꯚ ꯃꯤꯅꯤꯠ ꯆꯥꯏ ꯆꯥꯡꯉꯦꯗꯩ ꯁꯨꯝ ꯇꯞꯅ ꯆꯦꯜꯂꯒꯅ ꯐꯣꯔꯇꯤ ꯍꯥꯏꯥꯟꯅ ꯆꯪꯉꯤ ꯑꯗꯩ ꯆꯠꯂꯒꯗꯤ ꯄꯨꯡ ꯑꯅꯤ ꯑꯍꯨꯝꯒ ꯆꯪꯉꯤ ꯍꯧꯕꯗꯒꯤꯩ ꯂꯣꯏꯕꯒ ꯆꯠꯂꯗꯤ ꯄꯨꯡ ꯃꯔꯤ ꯃꯉꯥ
ꯀꯔꯤ ꯁꯤꯖꯤꯟꯅꯒꯦ ꯅꯪꯒꯤꯦ ꯏꯁꯄꯤꯠꯀꯤ ꯀꯩꯀꯩ ꯑꯣꯟꯅꯕ
ꯑꯩ ꯒꯥꯔꯤꯗ ꯑ ꯒꯥꯔꯤꯗꯩ ꯑꯣꯝꯕꯁꯨ ꯌꯥꯎꯋꯦ ꯑꯗꯒꯤ ꯐꯣꯟꯒꯤ ꯏꯁꯄꯤꯗꯣ ꯃꯤꯇꯔꯗꯩ ꯑꯣꯝꯕꯁꯨ ꯌꯥꯎꯋꯦ
ꯎꯝ ꯗꯥꯃ ꯇꯣꯏꯔꯕ
ꯑ ꯐꯣꯟꯗꯣ ꯗꯥꯎꯟꯂꯣꯗ ꯇꯧꯔꯒ ꯁꯤꯅꯦ
ꯁ꯭ꯄꯤꯠꯁꯦꯖꯤ ꯀꯤꯂꯣꯃꯤꯇꯔ ꯀꯌꯥꯝ ꯀꯌꯥꯝ ꯉꯝꯃꯤꯒꯦ
ꯇꯝ ꯇꯞ ꯆꯦꯟꯕꯕꯨꯗꯤꯕ꯭ꯔꯣ ꯑꯗꯨꯝ ꯃꯔꯥꯊꯣꯟ ꯆꯦꯜꯂꯁꯨ ꯉꯝꯗ ꯃꯔꯥꯊꯣꯟꯃꯛ ꯉꯝꯗ꯭ꯔꯁꯨ ꯇ꯭ꯋꯦꯟꯇꯤ ꯋꯥꯟ ꯍꯥꯐ ꯀꯤꯂꯣꯃꯤꯇꯔ ꯕꯣꯇꯤꯡ ꯍꯥꯐ ꯃꯔꯥꯊꯣꯟ ꯕꯣꯇꯤꯡ ꯑꯃꯝꯅꯦꯕ ꯇꯞꯇ ꯑꯩꯅꯒꯤ ꯇꯞ ꯇꯞꯁꯨ ꯆꯦꯟꯕꯗ ꯆꯥꯡ ꯑꯗ ꯑꯗꯣ ꯀꯟꯅ ꯆꯦꯜꯂꯒꯗꯤ ꯌꯥꯗꯦ
ꯅꯣꯏꯒꯦ ꯀꯌꯥꯅꯣ ꯅꯣꯏ ꯀꯅꯣꯁꯦ
ꯍꯥꯞ ꯀꯤꯂꯣꯃꯤꯇꯔ ꯇ꯭ꯋꯦꯟꯇꯤ ꯐꯣꯔ ꯃꯤꯇꯔ ꯁꯦꯝꯒꯗꯕ
ꯑꯣ ꯐꯥꯏꯚ ꯀꯤꯂꯣꯃꯤꯇꯔ ꯇ꯭ꯋꯦꯟꯇꯤ ꯐꯣꯔ ꯃꯤꯅꯠꯇ ꯄꯥꯎ
ꯑꯦ
ꯍꯧꯖꯤꯛꯐꯥꯎꯗ ꯐꯥꯏꯚ ꯀꯤꯂꯣꯃꯤꯇꯔꯐꯥꯎꯖꯔꯕ ꯃꯤꯅꯤ ꯀꯌꯥ ꯆꯪꯒꯦ
ꯕꯦꯁ ꯆꯦꯟꯕ ꯅꯍꯥꯟ ꯇ꯭ꯋꯦꯟꯇꯤꯒ ꯐꯥꯔꯚ ꯁꯨ ꯆꯪꯉꯅꯤ
ꯎꯝ ꯑꯗꯨꯝ ꯍꯥꯟꯅꯒ ꯑꯍꯥꯟꯕ ꯑꯗ ꯅꯪ ꯑꯍꯥꯟꯕ ꯆꯦꯟꯕ ꯍꯧꯔꯛꯄꯗꯨ ꯃꯇꯥꯡꯗ ꯑꯣꯏꯔꯗꯤ ꯏꯝꯄ꯭ꯔꯨꯚꯃꯦꯟ ꯌꯥꯝ ꯂꯥꯛꯏ ꯅꯠꯇ꯭ꯔꯣ
ꯂꯥꯛꯄꯨꯗꯤ ꯂꯥꯛꯦ ꯑꯩꯁꯨ ꯑꯍꯝꯕꯗꯨꯉ ꯐꯥꯀꯤ ꯃꯌꯥꯒ ꯌꯧꯔꯕꯒꯤ ꯑꯗꯨꯒ ꯑꯩꯅ ꯃꯔꯝ ꯁꯤ ꯍꯧꯖꯤ ꯀꯥꯟꯗꯗꯤ ꯇ꯭ꯋꯦꯟꯇꯤ ꯇꯨꯒ ꯐꯤꯞꯇꯤ ꯁ꯭ꯋꯥꯏꯗꯩ ꯆꯦꯜꯂꯝꯃꯅꯦꯕ ꯐꯥꯏꯚ ꯀꯤꯂꯣꯃꯤꯇꯔꯁꯦ ꯑꯩ ꯃꯈꯥꯒꯤ ꯄꯨꯕꯗꯒꯤ ꯍꯟꯊꯔꯛꯑꯦ ꯑꯗꯣ ꯏꯝꯄ꯭ꯔꯨꯞ ꯂꯥꯛꯈꯤꯅꯤ ꯈꯔ ꯋꯥꯔ ꯀꯞ ꯂꯣꯏꯕꯒ ꯑꯃꯨꯛꯀ ꯍꯦꯟꯅ ꯂꯥꯛꯍꯟꯗꯣꯏꯅꯤ
ꯃꯇꯝ ꯌꯥꯝ ꯂꯩꯖꯕꯗ ꯈꯔ
ꯎꯝ
ꯅꯪ ꯆꯥꯕ ꯊꯛꯄꯗꯤ ꯈꯔ ꯆꯦꯛꯁꯤꯜꯂꯣꯍꯦ ꯍꯥꯏꯗꯤ ꯅꯣꯏꯗꯤ ꯅꯣꯏꯒꯟꯕꯅꯤꯅꯀꯣ
ꯍꯣꯏ
ꯆꯥꯕ ꯊꯛꯄ ꯈꯔ ꯍꯟꯂꯣ ꯑꯗꯨꯒ ꯆꯦꯟꯗꯔꯣ ꯆꯦꯡꯒꯥꯏꯔꯣ
ꯇꯧꯤꯅꯤꯅꯦ ꯑꯗꯨꯗꯤ
ꯑꯥ